ꯍꯥꯎ ꯇꯥꯏꯌꯦ
ꯀꯩꯗꯧꯔꯤꯃꯣ?
ꯕꯣꯟ ꯉꯥꯏꯔꯤꯌꯦ ꯕꯣꯜ ꯌꯦꯡꯅꯕꯒꯤ
ꯆꯥꯛ ꯏꯁꯤꯡꯗꯤ ꯆꯥꯔꯕꯣ ꯀꯃꯥꯏ ꯀꯃꯥꯏ ꯇꯧꯔꯤꯒꯦ?
ꯆꯥꯛ ꯏꯁꯤꯡ ꯎꯅꯔꯦ ꯀꯨꯏꯔꯦ ꯇꯣꯛꯈꯤꯕ ꯑꯃꯨꯛꯄꯨ ꯂꯥꯝꯃꯛꯑꯦꯅꯦ ꯆꯥꯛꯇꯣ
ꯑꯣ ꯆꯥꯛ ꯂꯩꯍꯧꯗ꯭ꯔꯕꯣ ꯍꯥꯏꯁꯤꯕꯣ
ꯂꯩꯗꯤ ꯂꯩꯍꯧꯕꯅꯦ ꯍꯣꯔꯦꯟ ꯈꯤꯇꯪ ꯊꯦꯡꯑꯀꯥꯟꯗ ꯑꯃꯨꯛ ꯆꯥꯒꯦꯅꯥ
ꯀꯩꯁꯥꯡꯕꯨ ꯊꯣꯡꯍꯧꯒꯦ ꯀꯔꯦ
ꯕꯣꯜ ꯌꯦꯡꯉꯣꯏꯗ꯭ꯔꯣ
ꯕꯣꯜ ꯌꯦꯡꯗꯣꯏꯅꯦ ꯑꯩꯈꯣꯏꯁꯨ ꯕꯣꯜ ꯌꯦꯡꯁꯤꯅꯒ ꯄ꯭ꯔꯣꯖꯦꯛꯇꯔꯒ ꯂꯩꯗꯅꯀꯣ ꯑꯩꯈꯣꯏ ꯂꯩꯀꯥꯏ ꯃꯌꯥꯝ ꯈꯥꯏꯅꯔꯒ ꯄꯩꯁꯥꯒ
ꯑ ꯂꯄꯥ ꯀꯌꯥ ꯐꯤ ꯕꯥꯕꯕꯨ ꯍꯧꯖꯤꯛꯀꯔ
ꯑꯩꯈꯣꯏꯒꯤꯗꯣ ꯃꯣꯏꯗꯣ ꯂꯦꯟꯁ ꯃꯣꯏ ꯃꯃꯤꯡꯒꯤ ꯄ꯭ꯔꯣꯖꯦꯛꯇꯔ ꯍꯥꯏꯕ ꯑꯃ ꯂꯩꯔꯦ ꯍꯪꯗꯤ ꯂꯦꯟꯁ ꯍꯥꯞꯄ ꯄ꯭ꯔꯣꯖꯦꯛꯇꯔ ꯍꯥꯏꯕ ꯑꯃ ꯂꯩꯌꯦꯕꯀꯣ
ꯑꯥ
ꯑꯩꯈꯣꯏꯗꯗꯤ ꯂꯨꯄꯥ ꯂꯤꯁꯤꯡ ꯀꯨꯟꯃꯔꯤ ꯇ꯭ꯋꯦꯟꯇꯤ ꯐꯣꯔ ꯊꯥꯎꯖꯟ ꯄꯤ ꯍꯥꯏꯌꯦ ꯑꯩꯈꯣꯏꯒꯤ ꯀ꯭ꯂꯕꯀꯤ ꯑꯍꯟꯅ ꯍꯥꯏ ꯀꯥꯟꯗ
ꯂꯦꯟꯁ ꯍꯥꯞꯄꯤ ꯌꯥꯕꯤꯔꯣ
ꯎꯝ
ꯑꯗꯨꯗꯤ ꯌꯥꯝ ꯅꯨꯡꯉꯥꯏꯔꯝꯃꯅꯤ ꯌꯦꯡꯕ
ꯅꯨꯡꯉꯥꯏꯌꯦ ꯅꯣꯏꯒꯤꯗꯤ ꯀꯩꯗꯤ ꯌꯦꯡꯒꯦ
ꯇꯤꯚꯤꯗ ꯌꯦꯡꯉꯦ ꯑꯩꯈꯣꯏ ꯑꯃ ꯃꯣꯏꯒꯤ ꯑꯦꯞꯁ ꯖꯤ ꯐꯥꯏꯚ ꯍꯥꯏꯕ꯭ꯔꯥ ꯀꯩꯅꯣ
ꯑꯥ
ꯑꯗꯨꯗ ꯃꯣꯏ ꯁꯚꯦꯟ ꯅꯥꯏꯟ ꯅꯥꯏꯟꯒꯤ ꯔꯤꯆꯥꯔꯖ ꯇꯧ
ꯑ
ꯑꯗꯨ ꯇꯧꯔꯒ ꯀꯥꯞꯄꯦ ꯑꯆꯧꯕꯗ
ꯑꯣ ꯅꯣꯏ ꯀꯩꯅꯣ ꯇꯧꯕ꯭ꯔꯣ ꯖꯤ ꯐꯥꯏꯕ ꯅꯠꯇꯕ ꯑꯇꯩ ꯑꯇꯩ ꯍꯟꯗꯛꯀꯤ ꯋꯥꯔꯜ ꯀꯞꯁꯤ ꯇ꯭ꯋꯦꯟꯇꯤ ꯇ꯭ꯋꯦꯟꯇꯤ ꯁꯤꯛꯁꯀꯤ ꯋꯥꯔꯜ ꯀꯞꯁꯤ ꯌꯦꯡꯕ ꯌꯥꯕ ꯑꯦꯞꯁ ꯈꯪꯅꯕ ꯂꯩꯕ꯭ꯔꯣ
ꯃꯌꯥꯝꯗꯤ ꯂꯩ ꯍꯥꯏꯕꯅꯦ ꯃꯣꯏ ꯏꯁꯇ꯭ꯔꯤꯝ ꯊꯥꯕ ꯑꯦꯞꯁꯇꯤ ꯈꯪꯗ꯭ꯔꯦꯕꯀꯣ ꯑꯦꯞꯁꯇꯤ ꯂꯩꯔꯝꯗꯧ ꯃꯥꯟꯗꯦ ꯇꯣꯉꯥꯟꯕ ꯊꯥꯕꯗꯣ ꯒꯨꯒꯜꯗ ꯀꯩꯗ
ꯑꯥ
ꯑꯗꯨꯒꯨꯝꯕꯗꯗꯤ ꯀꯩꯅꯣ ꯇꯧ ꯍꯥꯏ ꯌꯥꯏ ꯍꯥꯏꯕꯅꯦ ꯑꯗꯨ ꯃꯔꯣꯜꯗꯣ ꯏꯪꯂꯤꯁꯇꯤ ꯊꯣꯛꯇꯕ
ꯎꯝ
ꯈꯣꯏꯗꯤ ꯑꯃꯨꯛ ꯖꯤ ꯐꯥꯏꯚ ꯑꯣꯏꯕꯅꯤꯅ ꯏꯪꯂꯤꯁ ꯊꯣꯛꯑꯦꯗꯅ
ꯑꯥ
ꯑꯗꯨꯒ ꯑꯩꯈꯣꯏꯗꯤ ꯑꯗꯨ ꯑꯦꯞꯁꯇꯣ ꯄꯩꯁꯥ ꯍꯥꯞꯈ꯭ꯔꯃꯤꯅ ꯑꯇꯣꯞꯄ ꯑꯦꯞꯁꯇꯨ ꯊꯤꯗ꯭ꯔꯦ ꯊꯤꯗ꯭ꯔꯦꯕꯨ
ꯑꯣ ꯑꯗꯣ ꯑꯩ ꯀꯩꯅꯣꯝꯇ ꯍꯪꯒꯦ ꯇꯧꯕꯅꯤꯅꯦ ꯅꯪꯉꯣꯟꯗ
ꯑ ꯍꯥꯏꯔꯛꯑꯣ
ꯑ ꯅꯣꯏꯅ ꯃꯅꯤꯄꯨꯔꯤ ꯁꯕꯖꯦꯛꯇ ꯕꯤ ꯑꯦꯗ ꯇꯧꯔꯛꯑꯦ ꯑꯦꯝ ꯑꯦ ꯇꯧꯔꯛꯄ ꯑꯗꯨꯃꯥꯏꯅ ꯇꯧꯔꯛꯏꯗꯅ ꯅꯪ ꯃꯅꯤꯄꯨꯔꯤ ꯂꯧꯔꯛꯏꯗꯅ
ꯑꯥ
ꯃꯅꯤꯄꯨꯔꯤ ꯁꯕꯖꯦꯛ ꯂꯧꯔꯛꯄꯗꯨꯗ ꯃꯅꯤꯄꯨꯔꯒꯤ ꯀꯪꯂꯩꯔꯣꯟꯒꯤ ꯑꯣꯏꯕ ꯋꯥꯔꯤ ꯈꯝꯕ ꯊꯣꯏꯕꯤ ꯑꯣꯏꯒꯦꯔꯥ ꯅꯠꯇ꯭ꯔꯒ ꯃꯅꯤꯄꯨꯔꯒꯤ ꯑꯣꯏꯅ ꯑꯩꯈꯣꯏꯅ ꯃꯁꯛ ꯐꯖꯩ ꯍꯥꯏꯅꯔꯤꯕ ꯂꯣꯛꯇꯥꯛ ꯄꯥꯠ ꯑꯣꯏꯒꯦꯔꯥ ꯃꯅꯤꯄꯨꯔꯒꯤ ꯈꯤꯇꯪ ꯃꯔꯝꯗ ꯃꯍꯧꯁꯥꯒꯤ ꯑꯀꯣꯏꯕ ꯀꯩꯕꯨ ꯑ ꯇꯁꯦꯡꯅ ꯍꯥꯏꯔꯕꯗ ꯀꯩꯕꯨꯜ ꯂꯝꯖꯥꯎꯒꯤ ꯃꯔꯝꯗ ꯈꯪꯒꯗ꯭ꯔꯣ
ꯑꯣ ꯃꯅꯤꯄꯨꯔꯒꯤ ꯁꯕꯖꯦꯛꯁꯦ ꯃꯅꯤꯄꯨꯔꯤ ꯂꯧꯔꯛꯑꯁꯨꯅꯦꯀꯣ ꯍꯥꯏꯗꯤ ꯑꯗꯨꯒꯤ ꯅꯪꯅ ꯍꯥꯏꯔꯤꯕ ꯂꯥꯏꯔꯤꯛꯇꯣ ꯑꯗꯨꯒꯤ ꯂꯥꯏꯔꯤꯛꯇꯤ ꯂꯩꯌꯦꯕꯀꯣ
ꯑꯥ
ꯑꯩꯈꯣꯏꯅ ꯂꯥꯏꯔꯤꯛ ꯑꯣꯏꯅ ꯇꯝꯕꯗꯗꯤꯅꯦ
ꯍꯥ
ꯂꯥꯏꯔꯤꯛ ꯑꯣꯏꯅ ꯇꯝꯃꯛꯄꯗꯗꯤ ꯇꯣꯉꯥꯟꯅ ꯁꯦꯂꯦꯕꯁ ꯑꯃꯒꯤ ꯃꯈꯥꯗ ꯇꯝꯃꯛꯇꯣꯏꯅꯦꯕ
ꯑꯣ
ꯑꯩꯅ ꯃꯅꯤꯄꯨꯔꯤ ꯂꯧꯖꯔꯑꯦ ꯍꯥꯏꯔꯁꯨ ꯃꯅꯤꯄꯨꯔꯒꯤ ꯀꯜꯆꯔ ꯈꯨꯗꯤꯡꯃꯛ ꯑꯗꯒꯤꯗꯤ ꯃꯅꯤ ꯄꯨꯔꯤꯒꯤ ꯂꯥꯏꯔꯤꯛ ꯈꯨꯗꯤꯡꯃꯛ ꯃꯅꯤ ꯒꯤ ꯑꯦꯅꯤ ꯇꯣꯄꯤꯛ ꯈꯨꯗꯤꯃꯛ ꯂꯣꯏꯅ ꯇꯝꯗꯦꯕ
ꯑ
ꯇꯝꯃꯤꯁꯤꯗꯤ ꯈꯟꯒꯠꯂꯕ ꯈꯔ ꯈꯛꯇꯅꯦꯕꯀꯣ ꯑꯩꯈꯣꯏꯒꯤ ꯀꯩꯅꯣꯗꯨ ꯏꯁ꯭ꯇꯦꯠꯅ ꯈꯟꯒꯠꯄ ꯅꯠꯇ꯭ꯔꯒꯅ ꯁꯦꯟꯇꯔꯗ ꯈꯟꯒꯠꯄ ꯂꯥꯏꯔꯤꯛꯇꯣ ꯈꯔ ꯈꯛꯇꯅꯦꯕ ꯑꯗꯨꯒꯨꯝꯕ ꯂꯥꯏꯔꯤꯛ ꯀꯪꯂꯩꯔꯣꯟ ꯂꯥꯏꯔꯤꯛ ꯂꯩ ꯑꯗꯒꯤꯗꯤ ꯂꯣꯛꯇꯥꯛ ꯄꯥꯠꯀꯤ ꯃꯔꯝꯗ ꯏꯕ ꯂꯥꯏꯔꯤꯛ ꯂꯩꯔꯝꯒꯅꯤ ꯀꯣ ꯇꯣꯉꯥꯟ ꯇꯣꯉꯥꯟꯕ ꯔꯥꯏꯇꯔꯅ ꯑꯗꯨꯒ ꯈꯝꯕ ꯊꯣꯏꯕꯤꯒꯤꯗꯤ ꯍꯤꯟꯖꯝ ꯑꯉꯥꯡꯍꯟꯅ ꯏꯕ ꯁꯩꯔꯦꯡ ꯑꯆꯧꯕ ꯑꯗꯨꯝ ꯂꯩꯔꯦꯗꯅ ꯑꯗꯨꯝꯗꯤ ꯇꯝꯃꯛꯑꯦ ꯈꯝꯕ ꯊꯣꯏꯕꯤꯒꯤ ꯚꯣꯂꯨꯝ ꯌꯥꯝꯕꯅꯦꯕꯀꯣ ꯑꯗꯨꯒ ꯑꯗꯨꯅ ꯃꯥꯒꯤ ꯄꯦꯁꯇꯨꯅ ꯐꯥꯏꯚ ꯊꯥꯎꯖꯟ ꯁꯤꯛꯁ ꯍꯟꯗ꯭ꯔꯦꯠ ꯅꯠꯇꯦ ꯐꯥꯏꯚ ꯊꯥꯎꯖꯟꯟꯅꯅꯦ ꯐꯥꯏꯚ ꯍꯟꯗ꯭ꯔꯦꯠ ꯁꯤꯛꯁ ꯐꯥꯣꯔꯇꯤ ꯐꯥꯏꯚꯗ ꯀꯩꯅꯣ ꯁꯥꯡ ꯇꯧꯕꯅꯤ ꯃꯥꯒꯤ ꯄꯦꯁꯇꯣ
ꯑꯣ
ꯍꯣꯏ ꯈꯝꯕ ꯊꯣꯏꯕꯤ ꯇꯥꯡꯀꯛ ꯇꯥꯡꯀꯛ ꯅꯥꯏꯅ ꯂꯩꯌꯦꯕꯀꯣ ꯁꯩꯔꯦꯡ ꯑꯣꯏꯕ ꯇꯥꯔꯁꯨ ꯑꯩꯈꯣꯏꯅ ꯁꯩꯔꯦꯡ ꯑꯩꯈꯣꯏꯅ ꯈꯝꯕ ꯊꯣꯏꯕꯤꯁꯦ ꯏꯄꯤꯛ ꯑꯃꯒꯤ ꯊꯥꯛꯇ ꯀꯥꯇꯤ ꯇꯣꯉꯥꯟ ꯇꯣꯉꯥꯟꯕ ꯀ꯭ꯔꯤꯇꯤꯛꯁ ꯀꯥꯡꯕꯨꯅ ꯄꯨꯈꯠꯄꯅꯦꯕꯀꯣ ꯑꯗꯨꯗ ꯏꯟꯗꯤꯌꯥꯗ ꯂꯩꯔꯤꯕ ꯑꯆꯧ ꯑꯆꯧꯕ ꯏꯄꯤꯛ ꯃꯌꯥꯝ ꯂꯩꯇ꯭ꯔꯣ ꯃꯍꯥꯚꯥꯔꯠ ꯔꯥꯃꯥꯌꯟ ꯑꯅ
ꯑꯥ
ꯑꯗꯨꯒꯤ ꯗ ꯃꯣꯏꯅ ꯀ꯭ꯂꯦꯝ ꯇꯧꯔꯤ ꯀꯩꯅꯣ ꯇꯧꯔꯤꯁꯦ ꯍꯥꯏꯔꯤꯁꯦ ꯊꯝꯕ ꯊꯣꯏꯕꯤꯗꯤ ꯀꯩꯅꯣ ꯌꯥꯎꯈꯤꯅꯦꯕ ꯏꯟꯗꯤꯌꯥꯒꯤ ꯑꯣꯏꯕ ꯂꯥꯏ ꯌꯥꯎꯗꯦ ꯁꯤꯅꯦꯕꯀꯣ
ꯑꯥ
ꯑꯗꯨꯅ ꯃꯥꯗꯤ ꯏꯄꯤꯛ ꯀꯧꯕ ꯌꯥꯔꯣꯏꯁꯤꯅꯦꯕ ꯀ꯭ꯔꯤꯁꯅ ꯌꯥꯎꯗꯦ ꯑꯗꯨꯗꯒꯤꯗꯤ ꯃꯍꯥꯗꯦꯕ ꯌꯥꯎꯗꯦ ꯕꯤꯁꯅꯨ ꯌꯥꯎꯗꯦ ꯁꯤꯅꯦꯕ
ꯑꯣ
ꯑꯗ ꯑꯩꯈꯣꯏꯒꯤ ꯀꯩꯅꯣꯁꯤꯅ ꯉꯥꯡꯒꯅꯤ ꯑꯄ ꯊꯣꯏꯕꯤ ꯁꯩꯔꯦꯡꯁꯤꯗ ꯀ꯭ꯔꯤꯇꯤꯛ ꯀꯥꯡꯒꯨꯁꯤꯅ ꯑꯃꯨꯛ ꯍꯥꯏꯔꯤꯁꯤꯅꯅꯦ ꯑꯩꯈꯣꯏꯒꯤ ꯁꯀꯨꯜ ꯑꯩꯅ ꯈꯝꯕ ꯊꯣꯏꯕꯤꯔꯝꯕꯗ ꯑꯉꯥꯡ ꯑꯍꯜꯅ ꯈꯝꯕꯅ ꯆꯤꯡꯈꯨꯕ ꯌꯨꯕꯔꯥꯖꯀꯤ ꯃꯌꯨꯝ ꯁꯪꯒꯥꯏꯗ ꯏꯍꯥꯟ ꯍꯥꯟꯅ ꯂꯥꯛꯄꯗꯅꯦꯀꯣ
ꯑ
ꯑꯀꯄ ꯌꯨꯕꯔꯥꯖꯅ ꯈꯝꯕ ꯎꯕꯗ ꯑꯩꯈꯣꯏꯒꯤ ꯉꯧꯈ꯭ꯔꯕ ꯆꯤꯡꯒꯤ ꯆꯤꯡꯗꯣꯟꯗ ꯂꯩꯕ ꯃꯍꯥꯗꯦꯕꯅ ꯂꯪꯅ ꯑꯃꯨꯛ ꯎꯕꯗ ꯃꯨꯅ ꯂꯪꯅ ꯐꯖꯕꯗꯣ ꯑꯗꯨꯃꯥꯏꯅ ꯆꯞ ꯌꯨꯝꯈꯩ ꯂꯦꯞꯇꯨꯅ ꯂꯩꯔꯝꯃꯤ ꯀꯥꯏꯅ ꯁꯩ ꯊꯥꯕ ꯌꯥꯎꯏꯤ ꯍꯥꯏꯕꯁꯤꯗ ꯃꯍꯥꯗꯦꯕ ꯄꯟꯕ ꯌꯥꯎꯏꯤ ꯍꯥꯏꯔꯕꯀꯣ ꯑꯗꯨꯅ ꯃꯁꯤ ꯏꯟꯗꯤꯌꯥꯒꯤ ꯂꯥꯏ ꯌꯥꯎꯔꯤ ꯑꯗꯨꯅ ꯏꯄꯤꯛ ꯑꯣꯏꯣꯏꯕ ꯊꯣꯛꯏ ꯁꯤꯅꯦꯕ ꯑꯗꯨꯒ ꯈꯝꯕ ꯊꯣꯏꯕꯤꯗ ꯌꯥꯝ ꯃꯦꯟ ꯑꯣꯏꯅ ꯂꯧꯔꯤꯕ ꯏꯁꯣꯔꯁꯦ ꯃꯣꯏꯒꯤ ꯊꯥꯡꯖꯤꯡꯅ ꯑꯩꯈꯣꯏ ꯊꯥꯡꯖꯤꯡ ꯂꯩꯇ꯭ꯔꯣ
ꯂꯩꯔꯦꯉ ꯏꯕꯨꯙꯧ ꯊꯥꯡꯖꯤꯡ
ꯈꯨꯕꯨꯗꯧ ꯊꯥꯡꯖ ꯃꯦꯟ ꯑꯣꯏꯅ ꯂꯧꯋꯤꯗꯅ
ꯎꯝ
ꯂꯣꯀꯦꯜ ꯗꯥꯏꯇꯤꯅꯦ ꯁꯤꯅꯤ ꯃꯣꯏꯅ ꯍꯥꯏꯁꯦ ꯅꯦꯁꯅꯦꯜ ꯅꯠꯇꯦ ꯄꯂꯦꯝ ꯇꯧꯔꯤꯁꯦꯀꯣ ꯑꯗꯨꯒ
ꯑꯣꯥ
ꯑꯩꯈꯣꯏꯅ ꯂꯥꯏꯔꯤꯛ ꯇꯝꯕ ꯃꯇꯝꯗ ꯁꯩꯔꯦꯡ ꯏꯕ ꯃꯇꯝꯗ ꯔꯁ ꯑꯂꯪꯀꯥꯔꯆꯤꯡꯕ ꯃꯌꯥꯝ ꯌꯥꯎꯋꯦꯕꯀꯣ
ꯑꯥ
ꯑꯂꯪꯀꯥꯔ ꯀꯩ ꯀꯩ ꯍꯥꯞꯀꯗꯕꯅꯤ ꯍꯥꯏꯗꯅ ꯔꯨꯜꯁ ꯈꯔ ꯂꯩꯌꯦꯕꯀꯣ
ꯍꯥꯥ
ꯑꯗꯨꯒꯨꯝꯕ ꯔꯨꯜꯁꯇꯣ ꯌꯥꯎꯕ ꯌꯥꯎꯗꯕ꯭ꯔꯅ ꯑꯃꯨꯛ ꯆꯦꯛ ꯇꯧꯔꯛꯄꯥꯟꯗꯨꯗ ꯑꯗꯨ ꯂꯣꯏꯅ ꯁꯨꯅ ꯌꯥꯎꯕ ꯍꯥꯏ ꯑꯗꯨꯃꯥꯏꯅ ꯀꯠꯀꯗꯕꯅꯤꯅ ꯀꯅꯩꯅꯤ ꯑ
ꯑꯣ ꯑꯗꯣ
ꯀꯩꯧꯔꯒꯦ ꯅꯪꯅ ꯑꯩꯈꯣꯏꯒꯤ ꯃꯅꯤꯄꯨꯔꯒꯤ ꯃꯅꯤꯄꯨꯔꯒꯤ ꯃꯔꯝꯗ ꯌꯥꯝ ꯍꯟꯗꯛ ꯈꯪꯅꯤꯡꯅ ꯍꯪꯉꯛꯏꯁꯤꯕꯣ
ꯑꯩꯅ ꯁꯨꯝ ꯑꯩꯁꯨ ꯍꯥꯏꯗꯤ ꯏꯔꯝꯗꯝꯒꯤ ꯑꯣꯏꯕ ꯂꯩꯔꯤꯕ ꯑꯩꯈꯣꯏ ꯏꯔꯝꯗꯝꯁꯤꯒꯤ ꯑꯣꯏꯅ ꯈꯤꯇꯪ ꯀꯥꯡꯔꯣꯟ ꯍꯧꯔꯛꯐꯝ ꯂꯈꯥꯝꯕ ꯊꯣꯏꯕꯤ ꯑꯣꯏꯒꯦꯔꯥ ꯃꯣꯏꯔꯥꯡ ꯊꯥꯡꯖꯤꯡ ꯂꯥꯏ ꯍꯔꯥꯎꯕ ꯑꯣꯏꯒꯦꯔꯥ ꯑꯗꯒꯤꯗꯤ ꯑꯩꯈꯣꯏꯒꯤ ꯃꯩꯇꯩꯁꯤꯡꯒꯤ ꯆꯠꯅ ꯀꯥꯡꯂꯣꯟ ꯀꯜꯆꯔ ꯍꯥꯏꯁꯦ ꯋꯥꯔꯜꯗ ꯑ ꯃꯁꯛ ꯌꯥꯝ ꯐꯖꯩꯅ ꯍꯥꯏꯌꯦꯕꯀꯣ ꯍꯥꯏꯗꯤ ꯑꯩꯈꯣꯏꯒꯤ ꯃꯩꯇꯩꯒꯤ ꯂꯩꯔꯤꯕ ꯏꯁꯥꯒꯤ ꯂꯣ ꯂꯩꯖꯩ ꯏꯁꯥꯒꯤ ꯏꯖꯥꯊꯤ ꯂꯩꯖꯩ ꯃꯌꯦꯛ ꯂꯩꯖꯩ ꯆꯠꯅꯕꯤ ꯂꯩꯖꯩ ꯍꯥꯏꯗꯤ ꯁꯨꯃꯥꯏꯅꯒꯥꯁꯦ ꯑꯩꯈꯣꯏꯅ ꯑꯩꯈꯣꯏ ꯃꯈꯣꯏ ꯑꯩꯈꯣꯏ ꯕꯕꯥꯣꯏꯅ ꯍꯥꯏꯕꯗ ꯈꯪ ꯍꯥꯏꯗꯤ ꯈꯪꯕꯨꯗꯤ ꯍꯥꯟꯅꯗꯩꯁꯨ ꯈꯪꯉꯤ ꯑꯩꯈꯣꯏ ꯃꯃꯥꯏꯅ ꯑꯃꯨꯛ ꯂꯤꯕꯤꯕ ꯇꯝꯕꯤꯕ ꯇꯥꯛꯄꯤꯕ ꯇꯧꯀꯥꯟꯗ ꯑꯃꯨꯛ ꯍꯦꯟꯅ ꯈꯪꯉꯤꯗꯅ
ꯎꯝ
ꯑꯗꯨꯗ ꯅꯣꯏꯅ ꯑꯃꯨꯛ ꯅꯣꯏꯅ ꯑꯃꯨꯛ ꯀꯩꯅꯣ ꯇꯧꯕ ꯍꯥꯏꯇꯥꯔꯦ ꯅ ꯈꯤꯇꯪ ꯍꯦꯟꯅ ꯈꯪꯉꯝꯒꯗ꯭ꯔꯅ ꯑꯩꯅ ꯈꯟꯕ ꯍꯥꯏ ꯇꯥꯔꯦ ꯋꯥꯈꯜꯂꯣꯟꯗ ꯃꯅꯤꯄꯨꯔꯤ ꯁꯕꯖꯦꯛ ꯂꯧꯔꯛꯄꯅꯤꯅ ꯅꯣꯏꯅ ꯍꯦꯟꯅ ꯈꯪꯉꯝꯒꯅꯤꯅ ꯋꯥꯈꯜꯗ ꯈꯜꯂꯦ ꯑꯗꯨꯗꯗ ꯅꯠꯇꯅ ꯑꯩꯅ ꯌꯥꯝ ꯍꯪꯅꯤꯡꯕ ꯀꯩꯅꯣ ꯌꯥꯝ ꯂꯩꯌꯦ ꯃꯣꯏꯗ ꯅꯣꯏꯅꯒ ꯈ꯭ꯋꯥꯏꯗꯒꯤ ꯄꯥꯝꯖꯕ ꯑꯏꯕꯁꯦ ꯅꯪꯅ ꯈ꯭ꯋꯥꯏꯗꯒꯤ ꯄꯥꯝꯖꯕ ꯑꯏꯕ ꯂꯩꯗꯅ
ꯑꯥ
ꯁꯨꯝꯕꯁꯤꯗ ꯑꯏꯕꯁꯦ ꯑꯩꯈꯣꯏꯒꯤ ꯑꯁꯥꯡꯕꯝ ꯃꯤꯅ ꯀꯦꯇꯦꯟ ꯑꯗꯒꯤꯗꯤ ꯆꯥꯎꯕ ꯑꯦ ꯁꯝ ꯀ ꯋꯥ ꯋꯥꯔꯤ
ꯑꯁꯝꯒ ꯃ
ꯆꯗꯔꯁꯨ ꯑꯩꯕ ꯎꯝ ꯍꯥꯡꯕꯒꯤ ꯅꯥꯀꯦꯠ ꯅꯥꯀꯠ ꯐꯧꯔꯤꯁꯦ ꯀꯔꯝꯕ ꯑꯕꯗ ꯁꯩꯔꯦꯡꯗ ꯐꯥꯎꯔꯤꯔꯥ ꯋꯥꯔꯤꯗ ꯐꯥꯎꯔꯤꯔꯥ ꯅꯠꯇ꯭ꯔꯒ ꯀꯔꯤꯗꯅꯣ ꯑꯁꯪꯕ ꯃꯤꯅ ꯀꯈꯤꯇ ꯅꯪꯒ ꯐꯥꯎꯔꯤꯁꯦ ꯈ꯭ꯋꯥꯏꯔꯥꯛꯄꯝ ꯆꯥꯎꯕꯅꯒ ꯐꯥꯎꯔꯤꯖꯦ ꯅꯪ ꯀꯔꯝꯕ ꯃꯈꯜꯗꯅꯣ ꯑꯝꯇ ꯍꯥꯏꯐꯦꯠꯇꯪ ꯍꯥꯏꯒꯦꯔꯣ
ꯎꯝ ꯍꯣꯏ ꯑꯁꯥꯡꯕꯝ ꯃꯤꯅꯤꯀꯦꯇꯟ ꯖꯦ ꯃꯥꯅ ꯐꯥꯎꯕꯖꯦ ꯑꯁꯥꯡꯕꯝ ꯃꯤꯅꯤꯀꯦꯇꯟ ꯆꯥꯎꯕ ꯖꯦ ꯔꯣꯞ ꯇꯤꯛ ꯃꯇꯝꯗ ꯔꯣꯃꯥꯟꯇꯤꯁꯤꯖꯝ ꯍꯥꯏꯗꯅ ꯂꯩ ꯑꯩꯈꯣꯏ ꯁꯣꯁꯥꯏꯇꯤꯗ ꯇꯥꯡ ꯇꯥꯡꯀꯛ ꯇꯥꯡꯀꯛ ꯅꯥꯏꯅ ꯄꯨꯏꯗꯅ ꯑꯩꯈꯣꯏꯒꯤ ꯑꯔꯤꯕ ꯍꯥꯏꯕ ꯑꯃꯥ ꯂꯩꯔꯦꯀꯣ
ꯎꯝ
ꯑꯣꯜ ꯍꯥꯏꯌꯦ ꯃꯣꯏꯖꯤꯅ
ꯎꯝ
ꯑꯗꯩ ꯃꯔꯛꯁꯤꯅ ꯃꯦꯗꯥꯏꯕꯦꯜ ꯍꯥꯏ ꯑꯩꯇꯤꯟ ꯁꯦꯟꯆꯨꯔꯤ ꯅꯪꯒꯤ ꯁꯣꯔ ꯍꯣꯟꯕꯗ ꯐꯣꯟꯗꯣ ꯃꯄꯥ ꯊꯝꯃꯦ
ꯑꯣ
ꯑꯗꯨꯒ ꯑꯔꯤꯕ ꯃꯌꯥꯏ ꯑꯗꯨꯗꯩ ꯃꯣꯔꯗꯔꯟ ꯂꯥꯛꯑꯦꯕꯀꯣ ꯃꯣꯗꯔꯟ ꯂꯥꯛꯇ꯭ꯔꯤꯉꯩꯒꯤ ꯇꯥꯡꯀꯛ ꯃꯔꯛꯁꯦ ꯁꯤꯖꯦ ꯑ ꯔꯤꯅꯥꯏꯟ ꯁꯦꯟꯁ ꯃꯇꯝ ꯔꯣꯃꯥꯟꯇꯤꯁꯤꯖꯝꯒ ꯍꯥꯏꯔꯒ ꯈꯪꯅꯩꯑꯕꯀꯣ ꯑꯗꯣ ꯃꯣꯗꯔꯟꯖꯨ ꯂꯥꯛꯇ꯭ꯔꯤꯕ ꯃꯣꯗꯔꯟꯖꯨ ꯑꯣꯏꯗꯤ ꯑꯣꯏꯔꯕ ꯃꯣꯗꯔꯟ ꯃꯛ ꯆꯠꯁꯨ ꯆꯠꯅꯗ꯭ꯔꯤꯕ ꯑꯔꯤꯕꯖꯨ ꯑꯗꯨꯝ ꯂꯣꯏꯗꯤ ꯂꯣꯏꯁꯤꯜꯂꯛꯑꯕ ꯃꯔꯛꯇ ꯂꯩꯕ ꯀꯥꯡꯕꯨ ꯁꯤꯖꯦ ꯁꯤꯒꯤꯗ ꯂꯥꯏꯔꯤꯛꯇ ꯂꯤꯇꯔꯦꯆꯔ ꯀꯥꯡꯕꯨꯁꯦ ꯔꯣꯃꯥꯟꯇꯤꯁꯤꯖꯝ ꯍꯥꯏꯌꯦꯕꯀꯣ ꯍꯥꯏꯗꯤ ꯔꯣꯖꯝ ꯍꯥꯏꯔꯤꯁꯦ ꯀꯩꯒꯤꯅꯣ ꯍꯥꯏꯕ ꯃꯇꯝꯗ ꯅꯨꯡꯁꯤ ꯅꯤꯉꯣꯟꯒꯤ ꯗ ꯌꯥꯝꯅ ꯂꯥꯏꯔꯤꯛ ꯏꯕ ꯇꯥꯔꯁꯨ ꯀꯔꯤꯒꯨꯝꯕ ꯑꯝꯇ ꯍꯥꯏꯅꯤꯡꯕ ꯇꯥꯔꯁꯨ ꯌꯥꯝꯅ ꯅꯨꯡꯁꯤꯕ ꯅꯨꯡꯉꯣꯟ ꯁꯤꯖꯤꯟꯅꯕ ꯀꯥꯡꯕꯨꯁꯦ ꯈ꯭ꯋꯥꯏꯔꯥꯛꯄꯝ ꯆꯥꯎꯕ
ꯎꯝ
ꯑꯗꯨꯒ ꯑꯁꯥꯡꯕꯝ ꯃꯤꯅꯤꯀꯦ ꯇꯟ ꯍꯣꯏꯅ ꯏꯔꯛꯄꯗꯅ ꯑꯁꯥꯡꯕꯝ ꯃꯤꯅꯤꯀꯦꯇꯟꯅ ꯐꯥꯎꯔꯤꯖꯤꯅ ꯇ ꯃꯥꯒꯤ ꯀꯩꯅꯣꯖꯦ ꯂꯣꯟ ꯁꯦꯝꯖꯦ ꯁꯤꯗ ꯐꯥꯎꯕ ꯍꯥꯏꯇꯥꯔꯦ ꯑꯩꯈꯣꯏꯒꯤ ꯃꯥꯖꯤꯖꯨ ꯌꯨꯅꯥꯏꯁ ꯃꯇꯝꯗ ꯆꯥꯎꯈꯠꯂꯛꯄ ꯃꯤꯁꯛ ꯑꯃꯥ ꯑꯣꯏꯗꯣꯏꯅꯦꯕꯀꯣ ꯑꯗꯨꯗ ꯑꯩꯈꯣꯏꯒꯤ ꯏꯌꯦꯛ ꯂꯩꯖꯩ ꯑꯩꯈꯣꯏ ꯏꯁꯥꯒꯤ ꯀꯜꯆꯔ ꯂꯩꯖꯩ ꯑꯩꯈꯣꯏꯒꯤ ꯆꯠꯅꯕꯤ ꯂꯩꯖꯩ ꯃꯁꯤ ꯂꯩꯔ ꯂꯩꯅ ꯑꯇꯣꯞꯄ ꯃꯤꯒꯤ ꯃꯔꯣꯜ ꯀꯔꯤ ꯃꯔꯝꯒꯤꯗꯃꯛꯇ ꯋꯥꯏꯗꯣꯏꯅꯣ ꯍꯥꯏꯕꯗꯪ ꯍꯥꯏꯕꯒꯤꯗꯃꯛꯇꯅꯦ ꯃꯥꯅ ꯇꯣꯉꯥꯟ ꯇꯣꯉꯥꯟꯕ ꯑꯩꯈꯣꯏ ꯂꯣꯟꯖꯦ ꯁꯤꯗ ꯇꯣꯉꯥꯟ ꯇꯣꯉꯥꯟꯕ ꯃꯌꯥꯝ ꯄꯨꯊꯣꯛꯄ ꯍꯥꯏꯇꯥꯔꯦ
ꯑꯗꯨꯒ ꯀꯩꯅꯣꯖꯦ ꯑꯩ ꯀꯩꯅꯣꯝꯇ ꯇꯥꯕ꯭ꯔꯣ
ꯇꯥꯏ ꯇꯥꯏ
ꯇꯥꯔꯕꯣ ꯑꯣ ꯑꯈꯣꯏꯒꯤ ꯂꯩꯔꯤꯕ ꯑ ꯑꯩꯈꯣꯏꯒꯤ ꯊꯥꯡꯖꯤꯡ ꯂꯥꯏ ꯍꯔꯥꯎꯕꯖꯨ ꯂꯩꯗꯅ ꯃꯣꯏꯔꯥꯡ ꯃꯣꯏꯔꯥꯡꯒꯤ ꯍꯥꯏꯔꯒꯅ ꯊꯥꯡ ꯖꯤꯡ ꯆꯠꯂꯤꯖꯤ ꯇꯝ ꯕꯝꯕ ꯊꯣꯏꯕꯤꯒꯤ ꯋꯥꯔꯤꯗꯅꯤꯅꯦ ꯑꯌꯥꯝꯕꯅ ꯈꯝꯕꯅ ꯀꯥꯎ ꯐꯥꯕ ꯑꯥ
ꯎꯝ ꯊꯥꯡꯖꯤꯡꯑꯅ ꯖꯦ ꯑꯩꯈꯣꯏꯅ ꯈꯝꯕ ꯊꯣꯏꯕꯤꯒꯤ ꯋꯥꯔꯤꯁꯤꯗꯤ ꯑꯩꯈꯣꯏꯅ ꯋꯥꯔꯤ ꯑꯣꯏꯅ ꯇꯥꯔ ꯂꯥꯛꯑꯀꯥꯟꯗ ꯊꯥꯡꯖꯤꯟꯁꯦ ꯂꯥꯠꯅꯩ ꯍꯥꯏꯗꯅ ꯈꯪꯕ ꯋꯥꯅꯦꯕꯀꯣ ꯑꯗꯨꯒ ꯊꯥꯡꯖꯤꯡꯁꯤꯗꯤ ꯃꯁꯥꯒꯤ ꯃꯣꯏꯔꯥꯡ ꯑꯁꯣꯝ ꯁꯥꯏꯠꯇ ꯂꯩꯖꯔꯝꯂꯕ ꯀꯩꯅꯣꯅꯦꯕ ꯏꯁꯣꯔꯅꯦꯕ
ꯑꯗ ꯀꯩꯅꯣ ꯗꯤ ꯈꯝꯕ ꯊꯣꯏꯕꯤꯒꯤ ꯋꯥꯔꯤꯁꯤꯕꯨ ꯑꯩꯈꯣꯏꯒꯤ ꯀꯪꯂꯩꯄꯥꯛ ꯀꯪꯂꯩꯔꯣꯜꯁꯤꯗ ꯑꯁꯦꯡꯕ ꯊꯣꯛꯈꯤꯕ ꯑꯣꯏꯒꯗ꯭ꯔꯥ ꯅꯠꯇ꯭ꯔꯒ ꯥ ꯚꯥꯞ ꯅ ꯁꯥꯕ ꯀꯜꯄꯅꯥꯒꯤ ꯋꯥꯔꯤ ꯑꯣꯏꯒꯗ꯭ꯔꯥ ꯅꯠꯇ꯭ꯔꯒ ꯁꯤꯒꯤ ꯋꯥꯔꯤꯁꯦ ꯏꯌꯥꯝꯕ ꯑꯣꯏꯅ ꯃꯅꯤꯄꯨꯔꯤ ꯔꯦꯛ ꯂꯧꯔꯛꯄꯗ ꯑꯣꯏꯔꯦ ꯁꯤꯗ ꯀꯔꯝꯍꯥꯏꯅ ꯀꯔꯤ ꯋꯥꯈꯜꯗ ꯂꯩꯒꯦ
ꯎꯝ ꯈꯝꯕ ꯊꯣꯏꯕꯤ ꯑꯩꯒꯤ ꯋꯥꯈꯜꯗꯗꯤ ꯑꯁꯦꯡꯕ ꯊꯣꯛꯈꯤꯕ ꯑꯁꯦꯡꯕ ꯂꯩꯔꯝꯗꯧꯕ ꯃꯥꯜꯂꯦꯕꯀꯣ ꯀꯩꯒꯤꯅꯣ ꯍꯥꯏꯕ ꯑꯃ ꯑ ꯈꯝꯕ ꯊꯣꯏꯕꯤꯁꯦ ꯃꯁꯤꯅ ꯃꯐꯝ ꯑꯩꯈꯣꯏꯒꯤ ꯃꯍꯥꯚꯥꯔꯠꯇ ꯍꯥꯏꯔꯁꯨ ꯀꯒꯨꯔꯨ ꯈꯦꯇ꯭ꯔ ꯂꯥꯟ ꯂꯩꯗꯅ ꯀꯒꯨꯔꯨꯀꯦꯇ꯭ꯔꯒꯤ ꯂꯝꯄꯥꯛ ꯂꯩꯗꯅ ꯆꯥꯎꯅ ꯂꯩꯔꯤꯗꯣ ꯏꯟꯗꯤꯌꯥꯗꯁꯨ ꯑꯗꯨꯃꯥꯏꯅ